ꯑ ꯇꯕꯤꯕ꯭ꯔ ꯇꯕꯥ ꯑꯣ ꯑꯗꯨꯝ ꯍꯦꯄꯤ ꯏꯖ
ꯅꯣꯏ ꯏꯠ ꯇꯧꯋꯏ ꯀꯣ ꯂꯍꯥꯟ
ꯀꯕ
ꯏꯠ ꯇꯧꯕ꯭ꯔꯥ
ꯏ ꯀꯩꯅꯣꯅꯦ ꯑꯩ ꯑꯗꯨ ꯅꯠꯇꯦꯅꯦ ꯑꯩꯗꯤ ꯃꯩꯇꯩꯅꯦ ꯀꯩꯅꯣꯅꯦ ꯑꯩ ꯈꯣꯟꯖꯦꯜꯁꯤꯕꯨ ꯌꯥꯝꯅ ꯑꯗꯨꯃꯥꯏ ꯃꯥꯜꯂꯕ
ꯃꯥꯂꯦ ꯍ
ꯅꯝꯐꯨꯗꯦꯔ ꯅ ꯐꯨꯗꯔ
ꯋꯥ ꯉꯥꯡꯕꯗꯣ ꯀꯩꯅꯣ ꯏꯁꯩ ꯃꯥꯜꯂꯦꯕ
ꯏ ꯔ ꯍꯥꯏꯖ ꯂꯩꯗ ꯑꯗꯨꯗꯤ ꯑ ꯍꯥ
ꯀꯔꯤꯅ ꯀꯔꯤ ꯍꯥꯏꯣ ꯑꯃꯃꯨꯀꯥ
ꯅꯪ ꯍꯧꯖꯤꯛ ꯍꯥꯏꯕꯗꯨꯣ ꯀꯩꯅꯣ ꯍꯥꯏꯔꯣ
ꯑ ꯀꯆꯨ ꯍꯥꯏꯗꯤ ꯀꯩꯅꯣ ꯇꯧꯕ꯭ꯔꯣꯅꯦ ꯆꯥꯕ꯭ꯔꯣꯅꯦ ꯍꯥꯏꯕꯗꯣ ꯃꯣꯏ ꯃꯥꯜꯂꯦꯕ
ꯎꯝ ꯅꯠꯇꯦ ꯅꯠꯇꯦ ꯅꯣꯏꯣꯏ ꯀꯨꯝꯕ ꯍꯥꯏꯗꯤ ꯑꯩꯈꯣꯏ ꯑꯩꯈꯣꯏꯒꯨꯝꯕ ꯃꯁꯤꯅ ꯁꯥꯟꯅꯗꯤ ꯀꯩꯝ ꯇꯧꯗꯦꯕ ꯑꯗꯨꯒ ꯍꯥꯏꯗꯤ ꯅꯣꯏꯒꯤ ꯖꯥꯇꯤꯒꯨꯝꯕ ꯁꯥꯟꯅꯕ ꯁꯥꯟꯅꯃꯝꯕꯗꯒꯤ ꯑꯩꯁꯨ ꯂꯣꯟ ꯈꯣꯏꯔꯦ
ꯑꯣ ꯀꯥꯏ ꯋꯥꯏꯗ ꯇꯧꯕ꯭ꯔꯣ ꯆꯤꯡꯅ ꯇꯧꯕ꯭ꯔꯣ
ꯀꯕꯥ
ꯁꯥꯟꯅꯕꯗꯨꯣ ꯀꯗꯥꯏꯗꯅ ꯁꯥꯟꯅꯕ꯭ꯔꯣ ꯍꯥꯏꯕ
ꯁꯥꯟꯅꯕꯗꯤ ꯆꯤꯡꯗꯤ ꯁꯥꯟꯅꯗꯦꯗ ꯇꯝꯄꯥꯛꯇꯅꯤꯗ ꯕꯣꯜ ꯕꯣꯜ ꯌꯦꯡꯗ꯭ꯔꯣ ꯅꯪꯗꯤ
ꯌꯦꯡꯗꯦ
ꯀꯩꯒꯤꯦ ꯄꯥꯝꯗꯕ꯭ꯔꯥ
ꯌꯦꯡꯅꯤꯡꯉꯥꯏꯁꯨ ꯇꯤꯚ ꯀꯩ ꯀꯩꯀꯥꯁꯨ ꯂꯩꯇꯦ
ꯑꯦ ꯐꯣꯟꯗꯁꯨ ꯌꯦꯡꯕꯤꯔ ꯀꯦꯩꯅꯣ ꯍꯣꯏꯗ ꯁꯛꯁꯨ ꯊꯤ ꯅꯦꯠꯋꯥꯛꯁꯨ ꯌꯥꯗꯦ
ꯍꯣꯏ ꯃꯥꯅꯤ ꯃꯥꯅꯤ ꯍꯣꯏ ꯍꯣꯏ ꯍꯣꯏ ꯍꯣꯏ ꯍꯣꯏ ꯍꯣꯏ ꯍꯣꯏ
ꯃꯤ
ꯑꯩꯕꯨ ꯄꯥꯡꯒꯟ ꯃꯥꯜꯂꯦꯀꯥꯏ ꯐꯨꯗ ꯌꯥꯔ ꯅꯪ ꯂꯩꯐꯝ ꯄꯤꯌꯨꯀꯣ ꯁꯤ ꯂꯣꯏꯔꯒ ꯑꯦ ꯈꯪꯗꯦ ꯈꯪꯗꯦ ꯁꯤ ꯂꯣꯏꯔꯒ ꯍꯧꯖꯤꯛ ꯁꯤ ꯂꯣꯏꯔꯒ ꯑꯩ ꯐꯨꯕ ꯂꯥꯛꯑꯅꯤ ꯁꯥꯎꯗꯦ ꯑꯩ ꯅꯨꯄꯤ ꯑꯃ ꯐꯨꯕ ꯂꯥꯛꯑꯅꯤ ꯂꯩꯁꯥꯕꯤ ꯃꯆꯥ ꯑꯃ
ꯂꯥꯛꯑꯣ ꯉꯝꯃꯗꯤ ꯂꯥꯛꯑꯣ
ꯑꯦ ꯂꯒ ꯀꯄꯗꯤ ꯐꯨꯂ ꯀꯩꯕ
ꯑꯩꯁꯨ ꯑꯩꯁꯨ ꯐꯨꯒꯦ ꯍꯥꯏꯕꯒ ꯃꯤꯅ ꯀꯩꯅ ꯐꯨꯔꯠꯇꯨ ꯑꯗꯨꯝ ꯇꯨꯃꯤꯟꯅ ꯂꯩꯕꯗꯣ ꯑꯩ ꯑꯗꯨꯒꯨꯝꯕ ꯃꯤ ꯅꯠꯇꯦ
ꯏ ꯅꯪ ꯀꯌꯥꯝ ꯋꯥꯡꯗꯅ ꯑꯩꯉꯣꯟꯗ ꯐꯨ ꯉꯝꯗꯕ
ꯑꯩ ꯑꯩꯒꯤ ꯍꯥꯏꯁꯦ ꯐꯥꯏꯚ ꯄꯣꯏꯟ ꯅꯥꯏꯟ
ꯀꯃꯥꯏ ꯑꯩ ꯁꯤꯗꯤ ꯀꯅꯥꯧ ꯌꯥꯔꯣꯏ ꯀꯅꯥ ꯍꯧꯕ ꯌꯥꯔꯔꯣꯏ ꯁꯤꯗꯤ ꯅꯪ ꯑꯁꯦꯡꯕꯩꯔꯣ ꯍꯥꯏꯖꯤꯜꯂꯤꯔꯣ ꯍꯥꯏꯔꯣ
ꯐꯥꯒꯤꯅꯦ ꯀꯅꯥ ꯐꯥꯏꯚ ꯄꯣꯏꯟ ꯅꯥꯏꯟꯅꯦ ꯍꯣꯏ
ꯑꯗꯨꯅ ꯑꯁꯦꯡꯕꯗ ꯍꯥꯏꯔꯛꯑꯣ ꯑꯗꯨꯅ ꯑꯁꯦꯡꯕ ꯍꯥꯏꯔꯛꯑꯣ
ꯐꯥꯏꯚ ꯄꯣꯏꯟ ꯇꯨ ꯁꯨꯗꯦ
ꯏ ꯆꯂ ꯑꯗꯨꯗꯤ ꯑ ꯊꯤꯅ ꯐꯅꯤ
ꯅꯪꯗꯤ ꯐꯥꯏꯚ ꯄꯣꯏꯟ ꯊ꯭ꯔꯤ
ꯅꯪꯅ ꯍꯥꯏꯔꯤꯗꯣ ꯑꯩ ꯃꯉꯥꯒ ꯃꯥꯄꯟ ꯑꯩꯈꯣꯏꯗꯤ ꯃꯆꯤꯟ ꯊꯤꯗꯕꯅꯤ
ꯑꯗꯨꯗꯤꯦ
ꯁꯤ ꯑꯅꯦ ꯍꯥ
ꯎꯆꯋꯦꯠ
ꯑꯩ ꯑꯋꯦꯠꯄꯨꯗꯤ ꯌꯥꯝꯗꯦꯗ ꯅꯪ ꯅꯣꯏꯅ ꯍꯦꯜꯂ ꯂꯨꯝꯕ ꯪ ꯅꯪꯅꯕꯨ ꯅꯪꯅꯕꯨ ꯍꯦꯜꯂꯝꯕ ꯌꯥ ꯂꯨꯝꯕ
ꯑꯩꯒꯤ ꯍꯥꯏ ꯑꯗꯨꯗꯤ
ꯅꯪꯒꯤ ꯍꯥꯏꯔꯛꯀꯦꯀꯣ
ꯍꯣꯏ
ꯅꯪꯁꯦ ꯍꯧꯖꯤꯛ ꯌꯥꯡꯈꯩꯒ ꯌꯥꯡꯈꯩ ꯇꯔꯦꯠ ꯌꯥꯡꯈꯩ ꯇꯔꯨꯛ ꯑꯗꯨꯃꯅ
ꯌꯥꯔꯦ ꯍꯃꯂꯦ ꯌꯦꯡꯈꯩ ꯇꯔꯦ ꯍꯗꯣ ꯆꯨꯝꯗꯦ ꯆꯨꯝꯗꯦ
ꯀꯌꯥ ꯑꯗꯨꯒꯤ ꯃꯈꯥꯔꯣꯝ ꯃꯊꯛ ꯂꯥꯛꯑꯣ
ꯃꯈꯥ
ꯌꯦꯁ ꯅꯪ ꯅꯣꯏꯗꯤ ꯈꯨꯅꯨꯏꯗꯨ
ꯅꯣꯏꯅꯦ ꯌꯥꯔꯤꯀꯣ ꯑꯩ ꯀꯣ ꯀꯛꯂꯒꯦ
ꯑꯦ ꯌꯥꯔꯣꯏ ꯑꯗꯨꯝ ꯇꯥꯛꯎ ꯑꯗꯨꯝꯨꯡꯒ꯭ꯌꯥꯟ ꯁꯥꯟꯅꯕꯅꯤ ꯀꯩꯗꯧꯔꯒꯦ ꯇꯥꯛꯑꯣ ꯑꯗꯨꯝ ꯀꯩꯕꯥ
ꯐꯤꯐꯇꯤ ꯊ꯭ꯔꯤ
ꯑꯣ ꯑꯗꯨ ꯌꯥꯡꯈꯩ ꯇꯔꯨꯛ ꯇꯔꯦ ꯀ ꯈꯤꯇꯪ ꯀꯩꯁꯨ ꯈꯦꯠꯅꯕ ꯅꯠꯇꯦ ꯀꯩꯅꯣ
ꯅꯥ
ꯑꯦ ꯅꯣꯏ ꯅꯣꯏ ꯍꯥꯏ ꯁꯥꯎꯋꯦ ꯀꯛꯀꯅꯨꯀꯣ
ꯐꯤꯐꯇꯤ
ꯑꯩꯗꯤ ꯑꯩꯗꯤ ꯄꯥꯏꯑꯕ ꯎꯝ
ꯅꯪ ꯀꯩꯅꯣ ꯌꯦ
ꯎꯍꯨꯝ ꯑꯣ
ꯅꯪ ꯌꯥꯡꯈꯩ ꯁꯨꯕ꯭ꯔꯣ ꯋꯦꯠ ꯁꯨꯔꯝꯃꯣꯏꯗ
ꯄꯟ ꯃꯉꯥꯒ ꯃꯥꯄꯟ ꯋꯥꯡꯉꯒ ꯌꯥꯡꯈꯩ ꯁꯨꯗ꯭ꯔꯗꯤ ꯄꯩꯌꯥ ꯃꯥꯜꯂꯥꯅꯤ ꯅꯨꯡꯁꯤꯠ ꯁꯤꯠꯄꯗ ꯄꯥꯏꯒꯔꯅꯤ ꯑꯩꯁꯨ ꯄꯥꯗꯤ ꯄꯥꯏꯌꯦꯕꯀꯣ ꯍꯛꯆꯥꯡ ꯑꯗꯨ ꯍꯨꯝꯐꯨꯒ ꯃꯔꯤ ꯃꯉꯥ ꯂꯩ
ꯅꯪ ꯀꯩꯅꯣ ꯎꯝ ꯕꯣꯜ ꯁꯅꯥꯌꯦꯀꯣ ꯅꯪꯁꯦ
ꯕꯣꯜ ꯅꯠꯇꯤꯌꯦ ꯀꯔꯤꯀꯦꯠꯅꯦ ꯁꯥꯎꯕꯨ ꯁꯥꯎꯕ꯭ꯔ ꯀꯩꯅꯣ ꯅꯣꯏ ꯍꯥꯏꯕꯕꯨ ꯃꯤꯗꯤ ꯃꯤ ꯑꯁꯦꯡꯕꯗꯤ ꯃꯤ ꯑꯁꯤꯡꯕ ꯃꯤꯗꯤ ꯑꯁꯦꯡ ꯑꯁꯦꯡꯕ ꯍꯥꯏꯕꯗꯤ ꯁꯥꯎꯅꯗꯕꯥꯅꯤ ꯑꯗꯨ ꯑꯩꯈꯣꯏ ꯆꯤꯆꯦꯗꯤ ꯆꯥꯎꯔꯤ ꯑꯁꯦꯡꯕ ꯍꯥꯏꯔꯒꯥ
ꯅꯪ ꯆꯍꯤ ꯀꯌꯥ ꯁꯨꯔꯒꯦ
ꯅꯪꯒꯤ ꯍꯥꯟꯅꯥ ꯍꯥꯏꯔꯛꯑꯣꯅꯦ
ꯅꯪ ꯑꯩ ꯍꯥꯟꯅ ꯍꯪꯕꯅꯦ ꯑꯩ ꯍꯥꯟꯅ ꯍꯪꯕꯅꯦ
ꯎꯝ ꯅꯦꯅꯦ ꯅꯦꯅꯦꯅꯥ ꯍꯜꯂꯝꯅꯤꯌꯦ ꯑꯩꯈꯣꯏꯗꯤ ꯑꯉꯥꯡꯅꯦ
ꯀꯨꯟꯒ ꯑꯍꯨꯝ ꯅꯪꯗꯤ ꯑꯥ ꯀꯨꯟꯒ ꯑꯅꯤ ꯅꯪꯗꯤ
ꯑꯗꯨꯗꯤ ꯑꯗꯨꯝ ꯅꯤꯅꯦꯒ ꯑꯗꯨꯝ ꯃꯥꯟꯅꯩ ꯑꯩꯈꯣꯏꯗꯤ ꯄꯥꯈꯪ ꯐꯥꯗ꯭ꯔꯤꯌꯦ ꯅꯨꯄꯤ ꯀꯣꯏꯕꯁꯨ ꯍꯩꯇꯦ ꯅꯤꯅꯦ ꯍꯣꯏꯗꯤ ꯃꯌꯥꯝ ꯂꯩꯔꯝꯃꯅꯤ ꯀꯀꯥ ꯃꯌꯥꯝ
ꯍꯣꯏ ꯂꯩꯔꯤꯗ ꯂꯩ
ꯎꯝ ꯃꯅꯥꯗꯤ ꯅꯤꯅꯤ ꯍꯣꯏꯒꯤ ꯃꯃꯥꯟꯅꯕꯤ ꯑꯃ ꯈꯪꯅꯗ ꯌꯥꯔꯣꯏ ꯑꯩꯁꯨ
ꯌꯥꯝ ꯂꯩꯕꯅꯦ ꯍꯣꯏ
ꯑꯗꯨ ꯄꯤꯌꯨꯗꯅ ꯑꯃꯅꯤ
ꯒ꯭ꯔꯨꯞꯇꯨꯁꯨ ꯒ꯭ꯔꯨꯞꯇꯨꯁꯨ ꯌꯥꯎꯕꯅꯦ ꯑꯗꯨ ꯂꯧꯔꯣ
ꯑꯦ ꯑꯗꯨ ꯃꯔꯨ ꯋꯥꯔꯤ ꯁꯥꯕꯅꯣꯏ ꯀꯣꯟꯅ ꯄꯤꯌꯣꯕꯨ ꯀꯣꯟꯅꯥ ꯁꯥꯎꯕꯨ ꯁꯥꯎꯕꯔꯥ ꯀꯩꯅꯣ ꯀꯣꯟꯅ ꯄꯤꯌꯣ ꯍꯧꯖꯤꯛ ꯍꯧꯖꯤꯛ ꯉꯥꯔꯤ ꯁꯥꯒꯅꯣꯕ ꯑꯗꯨꯒꯤ
ꯑꯋꯥꯡꯕ ꯄꯥꯝꯕ꯭ꯔꯥ ꯑꯅꯣꯏꯕ ꯄꯥꯝꯕ꯭ꯔꯥ
ꯏꯁ ꯑꯥꯅꯣꯏꯕꯨ ꯀꯅꯥ ꯄꯥꯝꯒꯦ ꯅꯤꯅꯦꯒꯨꯝꯕ ꯀꯅꯥ ꯄꯥꯝꯗꯣꯏꯅꯣ
ꯑ ꯀꯔꯤ
ꯍꯣꯏ ꯌꯥꯝꯖꯨꯟ ꯅꯦꯅꯦꯗꯧꯅ ꯅꯣꯏꯕꯨ ꯀꯅꯥꯅ ꯄꯥꯝꯗꯣꯏꯅꯣ ꯍꯥꯏꯕ ꯍꯌꯦꯡꯋꯥꯏ ꯅꯥꯔ ꯊꯥꯡꯉꯝꯗ꯭ꯔꯗꯤ ꯍꯌꯦꯡ ꯋꯥꯔꯣꯏꯗ꯭ꯔꯣ ꯑꯦ ꯅꯨꯄꯥꯅꯤ ꯀꯩꯅꯣ ꯑꯩ ꯍꯨꯝꯃꯣ ꯃꯥꯜꯂꯕꯣ
ꯃꯥꯟꯗꯦꯗ
ꯎꯝ ꯍꯣꯏ ꯌꯥꯝ ꯄꯥꯕꯁꯨ ꯅꯠꯇꯕ ꯌꯥꯝ ꯅꯣꯏꯕꯁꯨ ꯅꯠꯇꯕ ꯃꯌꯥꯏ ꯑꯣꯏꯔꯞ ꯑꯣꯏꯕꯗꯣ ꯃꯤꯅ ꯆꯕꯤ ꯀꯥꯏꯅ ꯍꯥꯏꯅꯕꯗꯣ ꯑꯗꯨ ꯄꯥꯝꯃꯦ
ꯏꯃꯟꯕꯤ ꯃꯌꯥꯝꯗꯤ ꯐꯤꯒꯔꯗꯣ ꯆꯕꯤ ꯇꯧꯕꯁꯨ ꯂꯩꯇꯦ ꯑꯀꯪꯕꯁꯨ ꯂꯩꯇꯦ ꯑꯗꯨꯝ ꯆꯞ ꯆꯥꯔꯦ ꯃꯣꯏꯗꯤ
ꯑꯗꯨ ꯆꯞ ꯆꯥꯕꯗꯣ ꯑꯗꯨ ꯌꯥꯔꯦ
ꯄꯩꯁꯥꯗꯨ ꯂꯥꯛ ꯀꯨꯟꯊ꯭ꯔꯥ ꯅꯝꯕꯔ ꯅꯝꯕꯔ ꯄꯤꯒꯦ ꯄꯩꯁꯥ ꯀꯩꯅꯣ ꯇꯧꯕ ꯍꯧꯔꯣ ꯊꯤꯕ ꯍꯧꯔꯣ ꯍꯣꯏ
ꯑꯩꯁ ꯑꯗꯨꯗꯤ ꯑꯩ ꯊꯕꯛ ꯇꯧꯔꯨꯔꯒꯦ ꯅꯠꯇ꯭ꯔꯒ ꯑ ꯃꯄꯥꯟ ꯂꯝꯗ ꯀꯣꯏꯔꯨꯔꯒꯦ
ꯍꯣꯏ ꯆꯠꯂꯨꯀꯣ
ꯎꯝ ꯃꯄꯥꯜ ꯂꯝꯗ ꯑꯗꯨ ꯅꯝꯕꯔ ꯂꯧꯗꯕꯤ ꯃꯄꯥꯜ ꯂꯝ ꯀꯣꯏꯔꯒ ꯑ ꯃꯁꯛ ꯐꯖ ꯐꯖꯕ ꯃꯌꯥꯝ ꯑꯃ ꯑꯗꯨꯝ ꯊꯦꯡꯅꯔꯨ ꯐꯔꯦ
ꯍꯣꯏ ꯍꯣꯏ ꯍꯣꯏ ꯇꯧꯔꯣ ꯇꯧꯔꯣ ꯉꯝꯃꯗꯤ ꯇꯧꯔꯣ ꯌꯦꯡꯉꯒꯦ ꯂꯩꯇ꯭ꯔꯗꯤ ꯑꯃꯨꯛ ꯀꯧꯔꯛꯑꯣ ꯑꯗꯨꯝ ꯍꯥꯏꯔꯛꯑꯣ
ꯍꯥꯏꯔꯛꯀꯦ ꯍꯥꯏꯔꯛꯀꯦ ꯀꯩꯅꯣ ꯅꯪ ꯑꯦ ꯃꯃꯥꯟꯅꯕꯤꯒꯤ ꯀꯩꯅꯣ ꯄꯤꯕꯕꯨ ꯄꯩꯁꯥ ꯏꯁ ꯇꯜꯂꯦꯗ ꯅꯦꯅꯦꯖꯦ ꯃꯕꯨꯛ ꯌꯥꯝ ꯐꯔꯝꯒꯗꯧ ꯃꯥꯜꯂꯒ ꯅꯦꯅꯦꯖꯦ ꯌꯥꯝ ꯊꯤꯅ ꯃꯕꯨꯛ ꯐꯠꯇꯕ ꯑꯣꯏ ꯂꯩꯔꯝꯃꯦ ꯅꯦꯅꯦ ꯁꯦꯟꯗꯣꯏ ꯆꯥꯕꯤ ꯑꯣꯏ ꯂꯩꯔꯝꯃꯦ ꯈꯪꯗꯦ ꯈꯪꯗꯦ ꯈꯪꯗꯦ ꯈꯪꯗꯦ ꯅꯦꯅꯦꯖꯦ ꯁꯦꯟꯗꯣꯏ ꯆꯥꯕꯤ ꯑꯣꯏ ꯂꯩꯔꯝꯃꯦ
ꯅꯪꯒꯤ ꯁꯛ ꯊꯤꯗ꯭ꯔꯗꯤ ꯀꯃꯥꯏꯅ ꯄꯤꯗꯣꯏꯅꯣ ꯏꯃꯥꯟꯅꯕꯤ ꯃꯌꯥꯝꯁꯦ ꯌꯥꯝ ꯐꯖꯕꯅꯦ
ꯑꯦ ꯋꯥꯎ ꯑ ꯊꯤꯔꯖꯨ ꯀꯩ ꯀꯥꯏꯒꯦꯅꯦ
ꯍꯥ
ꯑꯩꯈꯣꯏꯁꯨ ꯁꯛ ꯊꯤꯔꯁꯨ ꯀꯩ ꯀꯥꯏꯒꯦ ꯁꯛ ꯊꯤꯔꯁꯨ ꯄꯥꯈꯪꯅꯦ
ꯌꯥꯗꯦ
ꯍꯣꯏ ꯄꯥꯈꯪ ꯑꯣꯏꯔꯁꯨ ꯄꯥꯈꯪ ꯑꯣꯏꯔꯖꯨ ꯍꯣꯏ ꯅꯨꯄꯤ ꯀꯣꯏꯕ ꯈꯣꯠꯄ ꯑꯗꯨꯒꯨꯝꯕꯗꯤ ꯍꯩꯇꯦꯗ ꯄꯥꯈꯪ ꯑꯉꯥꯡꯅꯦ
ꯅꯪ ꯍꯧꯖꯤꯛ ꯀꯥꯏꯗꯔꯣ ꯌꯨꯝꯗꯔꯣ
ꯑꯩ ꯌꯨꯝꯗ ꯂꯩ ꯀꯩꯗꯧꯔꯒꯦ
ꯀꯩꯁꯨ ꯇꯧꯗꯦ
ꯂꯥꯛꯀꯦ ꯍꯥꯏꯔꯣ ꯂꯥꯛꯑꯣ ꯂꯥꯛꯑꯣ ꯐꯨꯕꯤꯒꯦ ꯅꯦꯅꯦ ꯎꯝ ꯅꯦꯅꯦꯅꯦ ꯍꯣꯏꯗ ꯑꯣꯏꯅ ꯂꯥꯛꯑꯒꯦ ꯑꯗꯨ ꯇꯜꯂꯦ ꯃꯤ ꯅꯤꯅꯦ ꯍꯣꯏ ꯃꯤ ꯃꯌꯥꯝ ꯂꯩꯔꯦ ꯑꯃꯨꯛ ꯑꯩ ꯑꯃꯨꯛ ꯐꯨ
ꯍꯣꯏ ꯃꯤ ꯌꯥꯝ ꯂꯩꯕꯅꯦ ꯏꯃꯥꯟꯅꯕꯤ ꯃꯌꯥꯝ ꯂꯩꯕꯅꯦ
ꯑꯦ ꯑꯩꯁ ꯑꯗꯨꯗꯤ ꯂꯥꯛ ꯄ ꯇꯥꯔꯦ ꯅꯦꯅꯦ ꯍꯣꯏ ꯃꯃꯥꯟꯅꯕꯤ ꯑꯃ ꯈꯪꯅꯗ ꯌꯥꯔꯣꯏ
ꯂꯥꯛꯑꯣ ꯂꯥꯛꯑꯣ
ꯑꯁ ꯇꯜꯂꯦꯗ ꯑꯃꯨꯛꯁꯨ ꯇꯜꯂꯦꯗ ꯅꯤꯅꯦꯗꯧ ꯍꯣꯏꯗꯧꯅ ꯂꯣꯏ ꯂꯤꯔꯝꯃꯅꯤꯗ
ꯑꯍꯨꯝ ꯃꯔꯤ ꯑꯍꯨꯝ ꯃꯔꯤ ꯂꯩꯕꯅꯦ ꯂꯥꯛꯑꯣ
ꯑꯦ ꯑꯗꯨ ꯅꯤꯅꯦꯗꯧꯅ ꯂꯣꯏ ꯂꯤꯔꯝꯃꯗꯤ
ꯀꯃꯥꯏꯅ
ꯅꯤꯅꯦ ꯍꯣꯏꯗꯧꯅ
ꯃꯕꯨꯛ ꯐꯠꯇꯕ ꯀꯩꯅꯣ ꯃꯑꯣꯡꯗꯣ ꯑꯩ ꯇꯧꯕ ꯍꯩꯇꯦ
ꯢ
ꯂꯥꯛ ꯀꯦ ꯂꯥꯛꯀꯦ ꯑꯗꯨꯗꯤ ꯂꯥꯛꯀꯦ ꯂꯥꯛꯀꯦ ꯂꯩꯔꯝꯃꯣ ꯑꯗꯨꯗꯤ ꯂꯥꯛꯑ ꯀꯩ ꯄꯤꯖꯗꯣꯏꯕ
ꯏꯃꯥꯟꯅꯕꯤ ꯄꯤꯒꯦ ꯅꯪꯅ ꯄꯥꯝꯃꯦ ꯍꯥꯏꯗꯨꯗꯤ ꯏꯃꯥꯟꯅꯕꯤ ꯃꯌꯥꯝ ꯎꯕꯤ
ꯑꯣ
ꯍꯨꯏꯒꯤ ꯊꯤ ꯄꯤꯒꯦ
ꯎꯝ ꯍꯥꯏꯌꯨ ꯍꯥꯏꯌꯨ ꯃꯁꯛ ꯐꯖꯕ ꯄꯥꯈꯪ ꯑꯉꯥꯡ ꯑꯃ ꯂꯥꯛꯀꯅꯤ ꯅꯣꯏ ꯈꯔ ꯈꯔ ꯀꯦꯔꯒ ꯂꯣꯏꯁꯤꯜꯂꯒ ꯂꯩꯌꯣ ꯍꯥꯏꯖꯤꯜꯂꯣ
ꯍꯥꯏꯒꯦ ꯍꯣꯏ
ꯎꯝ
ꯃꯣꯏ ꯄꯥꯝꯗꯗꯤ ꯈꯪꯗꯦꯀꯣ ꯑꯩꯗꯤ ꯅꯠꯇꯦꯀꯣ
ꯀꯕ
ꯃꯣꯏ ꯄꯥꯝꯗ꯭ꯔꯗꯤ ꯑꯩꯁꯨ ꯅꯠꯇꯦꯕ
ꯀꯩꯁꯨ ꯀꯥꯏꯗꯗ ꯑꯗꯨꯝ ꯁꯛ ꯊꯤꯕꯅꯤꯅ ꯄꯥꯝꯃꯛꯄ ꯌꯥꯏ ꯄꯥꯝꯃꯛꯇꯕ ꯌꯥꯏ
ꯏ ꯀꯥꯏꯔꯒ ꯀꯩꯅꯣ ꯌꯨꯝꯗ ꯑꯃꯨꯛ ꯍꯜꯂꯅꯤ ꯑꯗꯨ ꯅꯨꯡꯉꯥꯏꯔꯦꯗꯅ
ꯑꯦꯁ ꯀꯩꯁꯨ ꯀꯥꯏꯗꯦꯗ ꯀꯩꯒꯤ ꯀꯥꯏꯗꯣꯏꯅꯣꯅꯦ ꯁꯛ ꯐꯖꯗꯅ ꯃꯤ ꯄꯥꯝꯃꯛꯇꯕ ꯄ ꯎꯣꯛꯏ
ꯍ ꯍꯥ ꯐꯔꯦ
ꯍꯣꯏ ꯑ ꯀꯩꯕꯥ
ꯋꯥ ꯉꯥꯡꯕ ꯋꯥꯔꯦ
ꯋꯥꯗ꯭ꯔꯗꯤ ꯑꯗꯨꯝ ꯁꯦꯟꯗꯣꯏ ꯆꯥꯕ ꯈꯣꯠꯄ ꯇꯧꯕꯒꯤ ꯑꯗꯨꯝ ꯋꯥ ꯑꯗꯨꯝ ꯋꯥ ꯉꯥꯡ ꯈꯕ ꯈꯣꯠꯄ ꯇꯧꯔ ꯂꯩꯔꯕꯅꯤ ꯀꯃꯥꯏ ꯋꯥꯗꯣꯏꯅꯣ ꯀꯃꯥꯏ ꯋꯥꯔꯨꯗꯣꯏꯅꯣ ꯋꯥꯕ ꯇꯥꯕꯅꯤ
ꯅꯪꯗꯤ
ꯐꯩꯗ ꯁꯦꯟꯗꯣꯏ ꯆꯥꯕꯗꯤ ꯁꯦꯟꯗꯣꯏ ꯆꯥꯕꯗꯤ ꯍꯥ
ꯍꯥꯏꯌꯣ
ꯁꯦꯟꯗꯣꯏ ꯆꯥꯕ ꯃꯤꯗꯤ ꯋꯥ ꯈꯔ ꯀꯟ ꯀꯟꯅ ꯉꯥꯡꯕ ꯆꯤꯟ ꯈꯔ ꯀꯟꯅꯅ ꯐꯕꯅꯦ ꯎꯝ ꯃꯥꯅ ꯀ꯭ꯋꯥ ꯑꯉꯥꯡꯕ ꯑꯃ ꯁꯥꯏꯖꯤꯜꯂꯒ ꯎꯅꯣꯞ ꯑꯃꯨꯕ ꯑꯃ ꯎꯞꯁꯤꯜꯂꯒ ꯕꯦꯛ ꯑꯃ ꯄꯨꯔꯒ ꯒꯥꯔꯤ ꯃꯆꯥꯗꯒꯤꯒ ꯊꯧꯗ꯭ꯔꯒ ꯑꯩꯒꯤ ꯄꯩꯁꯥ ꯁꯤꯡꯉꯛꯈꯤꯔꯣꯏꯗꯔ ꯅꯠꯇ꯭ꯔꯒ ꯏꯁꯥꯎ ꯈꯔ ꯂꯥꯡꯖꯔ ꯗꯣ ꯍꯥ
ꯀꯩꯌꯦꯝꯇ ꯍꯥꯏꯗꯦ ꯑꯩ ꯀꯋꯥ ꯆꯥꯗꯦ
ꯇꯤ ꯁꯍꯖ ꯂꯩꯗ
ꯆꯠꯇꯦꯀꯣ ꯆꯥꯗꯦ ꯑꯗꯨ ꯃꯤꯊ ꯄꯗꯤ ꯆꯥꯏꯀꯣ
ꯎꯝ ꯀꯩ ꯀꯩ ꯑꯗꯨꯒ ꯍꯥꯏꯖꯂꯦꯗ ꯅꯅꯦ ꯈꯪꯉꯤꯗ ꯑꯩ ꯅꯍꯥꯟꯃꯨꯛ ꯅꯤꯅꯤ ꯊꯦꯡꯅꯈ꯭ꯔꯗꯨꯗꯤ ꯑꯗꯣ ꯀ꯭ꯋꯥꯒ ꯎꯨꯝ ꯂꯩꯍꯧꯕꯅꯤ ꯀꯩꯀꯩꯀ ꯌꯥꯝ ꯊꯛꯍꯧꯕꯅꯤꯅ